ꯇꯥꯕ꯭ꯔꯣ ꯑꯥ ꯇꯥꯏꯌꯦ ꯀꯩꯗꯧꯔ ꯂꯩꯕ꯭ꯔꯣ
ꯀꯔꯤꯁꯨ ꯇꯧꯗꯦꯗ ꯑꯗꯨꯝ ꯐꯝꯃꯒ ꯂꯩꯌꯦ ꯅꯪꯗꯤ
ꯑꯩꯁꯨ ꯐꯝꯃꯒ ꯂꯩꯌꯦ ꯀꯣꯏꯕ ꯆꯠꯇ꯭ꯔꯣ
ꯑꯁ ꯀꯣꯏꯕ ꯆꯠꯇꯦꯗ ꯋꯦꯗꯔ ꯃꯇꯥ ꯑꯁꯤꯒ
ꯋꯦꯗꯔꯖꯦ ꯅꯣꯡ ꯅꯣꯡꯁꯨ ꯆꯨꯗꯦ ꯅꯨꯡꯁꯥꯁꯨ ꯁꯥꯥꯗꯦ ꯈꯣꯏꯕ ꯆꯠꯄ ꯅꯨꯡꯉꯥꯏꯅꯤ
ꯍꯣꯏ ꯁꯤꯁ ꯆꯠꯄ ꯇꯜꯂꯦꯗ ꯅꯪ ꯑꯌꯨꯛꯀꯤ ꯃꯊꯦꯜ ꯀꯩ ꯆꯥꯒꯦ
ꯑꯌꯨꯛ ꯀꯤꯔꯣ
ꯍꯣꯏ
ꯑꯌꯨꯛ ꯀꯤ ꯁꯧꯒꯔꯤꯒ ꯈꯥꯃꯦꯟ ꯑꯈꯥꯕꯗꯣ
ꯎꯝ
ꯑꯗꯨꯒ ꯆꯥꯢꯌꯦ
ꯑꯁ ꯑꯩꯗꯤ ꯃꯥꯏꯔꯦꯟ ꯀꯥꯡꯉꯧ ꯑꯃ ꯑꯗꯨꯒ ꯆꯠꯅꯤ ꯑꯃ
ꯔꯣꯃꯣꯛ ꯃꯦꯠꯄꯔꯣ
ꯍꯣꯏ ꯃꯣꯔꯣꯛ ꯃꯦꯠꯄ
ꯊꯥꯡꯖꯤꯡꯗꯤ ꯆꯥꯗꯕ꯭ꯔꯣ
ꯍꯣꯏ ꯊꯥꯡꯖꯤꯡꯁꯦ ꯆꯥꯗꯦ ꯍꯣꯏ ꯍꯧꯖꯤꯛ ꯆꯥꯗ꯭ꯔꯤꯌꯦ ꯊꯥꯡꯖꯤꯡꯁꯨ ꯍꯧꯋꯦꯅꯦ
ꯊꯥꯡꯖꯤꯡꯗꯤ ꯕꯖꯥꯔꯗꯗꯤ ꯌꯥꯝ ꯌꯣꯜꯂꯝꯒꯅꯤ
ꯑꯁ ꯇꯥꯡꯂꯝꯒꯅꯤꯗ ꯍꯧꯖꯤꯛꯇꯤꯀꯣ
ꯎꯝ ꯑꯩ ꯅꯍꯥꯟ ꯂꯩꯔꯛꯄꯗꯣ ꯀꯨꯟ ꯇꯔꯒꯤ ꯑꯅꯤ ꯇꯧꯋꯦ
ꯑꯣ ꯑꯁ ꯇꯥꯡꯉꯦꯗ
ꯌꯥꯝ ꯆꯥꯎꯕꯗꯤ ꯅꯠꯇꯦ ꯆꯔꯥ ꯑꯅꯤ ꯑꯍꯨꯝꯒꯨꯝꯕꯗꯤ ꯆꯥꯢ
ꯑꯣ
ꯅꯪ ꯅꯍꯥꯟ ꯚ꯭ꯔꯠꯗꯦ ꯆꯠꯄꯗꯨ ꯅꯃꯥꯟꯅꯕꯒꯤ ꯀꯔꯤ ꯀꯔꯤ ꯄꯤꯖꯕ꯭ꯔꯥ
ꯑꯁ ꯃꯊꯦꯜ ꯑꯅꯤ ꯇꯧꯋꯦꯅꯦ
ꯀꯔꯤ ꯀꯔꯤ
ꯌꯦꯟꯁꯥ ꯑꯃꯒ ꯑꯣꯛꯁꯥ ꯑꯃꯒ ꯆꯥꯔꯦ ꯑꯗꯨꯒ ꯃꯅꯨꯡꯁꯥꯒꯤ ꯆꯠꯅꯤ ꯑꯃꯒ
ꯎꯝ
ꯑꯁꯤ ꯈꯛꯇꯪꯅꯦꯗ ꯑꯗꯨꯒ ꯆꯝꯐꯨꯠ ꯎꯝ ꯑꯃ ꯁꯤꯈꯛꯇꯪ ꯆꯥꯏꯗ
ꯃꯤ ꯀꯌꯥ ꯂꯥꯛꯄ꯭ꯔꯣ
ꯑꯩꯈꯣꯏ ꯃꯤ ꯃꯉꯥ ꯈꯛꯇꯪꯅꯦꯗ ꯃꯤ ꯌꯥꯝꯗꯦꯗ ꯈꯪꯅꯕ ꯈꯇꯪ ꯑꯣꯏꯕꯀꯣ
ꯅꯣꯏꯗ ꯀꯅꯥ ꯑꯥ ꯀꯃꯥꯏ ꯁ꯭ꯀꯨꯜ ꯀꯥꯃꯤꯟꯅꯕ꯭ꯔꯥ ꯇ꯭ꯋꯦꯜꯐ ꯇꯔ ꯀꯣꯂꯦꯖꯇꯔꯣ
ꯀꯂꯦꯁꯗ ꯈꯪꯅꯕꯅꯦꯗ
ꯃꯤ ꯅꯃꯥꯟꯅꯕꯈꯣꯏ ꯄꯣꯠꯆꯩ ꯄꯨꯔꯛꯇꯦ
ꯀꯔꯤꯕꯥ
ꯅꯃꯥꯟꯅꯕ ꯈꯣꯏꯗꯣ ꯕꯥꯔꯗꯦꯒꯤ ꯄꯣꯠ ꯆꯩ ꯄꯨꯔꯛꯇꯕ꯭ꯔꯣ
ꯄꯨꯔꯛꯑꯦꯗ ꯄꯨꯔꯛꯄꯗꯤ
ꯅꯪꯁꯨ ꯄꯨꯔꯛꯄ ꯌꯥꯗ꯭ꯔꯣ
ꯑꯩꯁꯨ ꯄꯨꯔꯒ ꯆꯠꯂꯦ ꯑꯆꯥꯄꯣꯠ ꯈꯔꯒ ꯑꯗꯨꯒ ꯍꯩ ꯃꯍꯤ ꯁꯤꯒ
ꯃꯣꯏ ꯃꯤ ꯌꯥꯝꯕ꯭ꯔꯣ ꯕꯥꯔꯗꯦꯒꯤ ꯌꯨꯝꯗꯣ
ꯃꯤ ꯌꯥꯝꯗꯦꯗ ꯃꯊꯟꯇꯅꯦꯗ
ꯃꯣꯏ ꯏꯃꯨꯡ ꯈꯣꯏꯗꯤ ꯀꯥꯏꯗ ꯆꯠꯄ
ꯃꯣꯏ ꯈꯨꯟꯗ ꯂꯩꯕꯀꯣ ꯃꯥꯗꯣ ꯇꯝ ꯇꯝꯄꯥꯛꯇ ꯂꯩꯕ
ꯃꯥꯅ ꯑꯥ ꯌꯨꯝ ꯕꯔꯥꯗ
ꯍꯣꯏ
ꯌꯨꯝꯗꯣ ꯐꯖꯕ꯭ꯔꯣ
ꯈꯪꯗꯦꯗ ꯕꯤꯜꯗꯤꯡꯁꯨ ꯅꯠꯇꯦꯗ ꯎꯒꯤꯀꯣ
ꯎꯝ
ꯌꯨꯝꯅꯤꯗ ꯁꯥꯒꯅꯤꯗ ꯂꯩꯕꯗꯗꯤ ꯑꯁ ꯂꯩꯕ ꯅꯨꯡꯉꯥꯏꯔꯣꯏ
ꯃꯤ ꯌꯥꯝ ꯂꯩꯕ꯭ꯔꯣ
ꯃꯣꯏ ꯃꯤꯁꯦ ꯃꯤꯗꯤ ꯍꯣꯏ ꯌꯥꯝ ꯂꯩꯕ ꯃꯥꯜꯂꯦꯗ ꯑꯩꯁꯨ ꯈꯪꯗꯦꯗ ꯃꯣꯏ ꯔꯨꯝ ꯈꯛꯇꯪ ꯎꯋꯦ ꯌꯨꯝꯗꯨ ꯃꯣꯏ ꯔꯨꯝꯁꯤꯡꯗꯨ ꯁꯣ ꯅꯠꯇꯦ ꯔꯨꯝ ꯂꯣꯛ ꯗꯨꯝ ꯇꯧꯔꯒ ꯂꯩꯕ ꯃꯁꯥ ꯃꯁꯥ ꯔꯨꯝ
ꯀꯅꯥ ꯀꯅꯥ ꯊꯣꯡꯕ꯭ꯔꯣ ꯃꯥ ꯁꯥꯗꯪ
ꯑꯁ ꯕꯥꯔꯗꯦ ꯕꯣꯏꯗꯨꯅ ꯊꯣꯡꯍꯜꯂꯦ ꯃꯥꯒꯤ ꯈꯨꯠꯀꯤ ꯃꯍꯥꯎꯁꯦ ꯈꯔ ꯂꯩꯕ ꯗꯨꯒꯤ
ꯕꯥꯔꯗꯦ ꯅꯨꯃꯤꯠꯇꯗꯤ ꯕꯥꯔꯗꯦꯕꯣꯏꯅ ꯊꯣꯡꯒꯗꯕ ꯅꯠꯇꯦ ꯂꯥꯛꯄꯁꯤꯡꯅ ꯊꯣꯡꯒꯗꯕꯅꯤ
ꯆꯨꯝꯃꯦ ꯍꯣꯏ ꯑꯗꯨ ꯃꯥꯒꯤ ꯃꯍꯥꯎꯗꯨ ꯃꯥꯒꯤ ꯈꯨꯠꯀꯤ ꯃꯍꯥꯎꯅ ꯍꯦꯟꯅ ꯍꯥꯎꯕ ꯑꯗꯨꯒꯤ ꯂꯥꯛꯄꯁꯤꯡꯁꯨ ꯊꯣꯡꯕ ꯊꯣꯡꯕꯗꯤ ꯍꯩ ꯑꯗꯨ ꯊꯣꯛꯅꯤꯡꯗꯦ ꯊꯣꯛꯅꯤꯡꯗꯦ ꯍꯥꯏꯔꯒ ꯂꯩꯕꯀꯣ ꯗꯨꯒꯤ ꯕꯥꯔꯗꯦ ꯕꯣꯏꯗ ꯗꯨꯝ ꯊꯣꯡꯍꯜꯂꯦ
ꯑꯃꯗꯤ ꯀꯦꯛꯇꯤ ꯀꯛꯇꯦ
ꯀꯦꯛ ꯀꯛꯁꯦ ꯍꯥꯏꯕꯅꯦ ꯑꯗꯨ ꯏꯁ ꯑꯉꯥꯡ ꯃꯆꯥꯒꯤ ꯇꯥꯏꯞꯇ ꯀꯥꯛꯔꯣꯢꯁꯦ ꯍꯥꯏꯌꯦ ꯗꯨꯒꯤ ꯀꯛꯇꯔꯦ
ꯎꯝ ꯕꯔꯗꯦ ꯇꯧꯔꯒ ꯀꯦꯛ ꯀꯛꯇ꯭ꯔꯗꯤ ꯐꯖꯗꯦꯗ
ꯁꯦ ꯀꯛꯁꯦ ꯍꯥꯏꯕꯅꯦ ꯑꯗꯨ ꯑ꯭ꯁ ꯃꯊꯪꯗ ꯑꯣꯏꯅ ꯀꯛꯑꯁꯦ ꯍꯥꯏꯌꯦ
ꯆꯥꯅꯤꯡꯗ꯭ꯔꯁꯨ ꯇꯪꯈꯥꯏ ꯃꯆꯥ ꯇꯧꯕ ꯌꯥꯢꯅ
ꯎꯝ ꯑꯩꯅ ꯇꯧꯁꯦ ꯇꯧꯁꯦꯗꯤ ꯍꯥꯏꯕꯅꯤ
ꯅꯣꯏꯔꯣꯝꯗꯗꯤ ꯅꯨꯡꯁꯥ ꯁꯥꯕ꯭ꯔꯣ
ꯁꯥꯗꯦ ꯅꯣꯡ ꯃꯥꯡꯉꯤ ꯉꯁꯥꯏ ꯑꯌꯨꯛꯇꯣ ꯅꯣꯡ ꯇꯥꯕꯅꯦ
ꯑꯣ
ꯅꯣꯏꯒꯤ
ꯑꯁ ꯑꯩꯈꯣꯏꯁꯨ ꯆꯞ ꯃꯥꯟꯅꯩꯗ ꯉꯁꯥꯏꯐꯨꯛ ꯅꯣꯡꯁꯦ ꯆꯨꯔꯤ ꯆꯨꯔꯤ ꯇꯧꯋꯦ ꯑꯗꯨꯒ ꯑꯃꯨꯛꯁꯨ ꯆꯨꯗꯦ ꯅꯨꯡꯁꯥꯁꯨ ꯁꯥꯗꯦ ꯁꯥꯗꯤ ꯁꯥꯏꯌꯦ ꯑꯃꯨꯛ
ꯅꯪ ꯒꯔꯤ ꯇꯝꯅꯤ ꯍꯤꯏꯕꯗꯣ ꯒꯥꯔꯤ ꯊꯧꯕ ꯇꯝꯒꯅꯤ ꯍꯥꯏꯕꯗꯣ ꯀꯩꯗꯧꯉꯩ ꯇꯝꯕ ꯍꯧꯒꯦꯔꯣ
ꯈꯪꯗꯦꯅꯦ ꯑꯌꯨꯛ ꯑꯌꯨꯛꯇ ꯇꯝꯁꯤꯔꯥ ꯅꯨꯡꯊꯤꯜꯗ ꯇꯝꯁꯤꯔꯥ ꯈꯪꯗꯦꯅꯦ
ꯇꯝꯐꯝꯗꯤ ꯈꯪꯈ꯭ꯔꯕꯣ
ꯇꯝꯐꯝꯁꯦ ꯈꯪꯗꯦꯗ ꯃꯐꯝ ꯑꯁ꯭ꯋꯥꯏꯗ ꯍꯪꯉꯗꯤ ꯈꯪꯒꯅꯤꯗ ꯇꯝꯕ ꯊꯧꯔ ꯊꯧꯔꯒ ꯂꯩꯕ ꯃꯤ ꯎꯢꯑꯦꯕ ꯑꯗꯨꯗꯒꯤ ꯍꯪꯉꯗꯤ ꯈꯪꯒꯅꯤ
ꯄꯩꯁꯥꯗꯨ ꯇꯥꯡꯕꯗ꯭ꯔꯣ
ꯄꯩꯁꯥꯁꯦ ꯈꯪꯗꯦꯗ ꯊꯥ ꯊꯥꯗ ꯀꯌꯥ ꯀꯌꯥ ꯂꯧꯗꯣꯏꯅꯣ ꯈꯪꯗꯦ
ꯊꯥ ꯀꯌꯥꯃꯨꯛ ꯇꯝꯃꯗꯤ ꯍꯩꯒꯦꯔꯣ
ꯊꯥꯁꯦ ꯑꯅꯤ ꯑꯍꯨꯝ ꯇꯝꯒꯗꯧꯗꯤ ꯃꯥꯜꯂꯦꯕꯨ ꯒꯥꯔꯤ ꯑꯆꯧꯕꯗꯤ
ꯁꯥꯏꯀꯜꯗꯤ ꯊꯧꯕ ꯍꯩꯔꯕ꯭ꯔꯣ
ꯍꯣꯏ ꯁꯥꯢꯀꯜꯗꯤ ꯊꯧꯕ ꯍꯩꯈ꯭ꯔꯦꯗ ꯅꯍꯥꯟ ꯊꯧꯕ ꯆꯠꯂꯦ
ꯀꯥꯢꯗ
ꯀꯪ ꯀꯪꯂꯥꯗ
ꯀꯅꯥ ꯀꯅꯥ
ꯑꯩꯈꯣꯏ ꯏꯃꯥꯟꯅꯕꯁꯤꯡꯒ ꯅꯨꯃꯤꯠ ꯇꯧꯕꯗꯀꯣ ꯀꯣꯂꯥꯗ ꯆꯠꯂꯦ ꯊꯧꯕ
ꯁꯥꯢꯀꯜꯗꯣ ꯊꯧꯕ ꯍꯩꯔꯒ ꯒꯔꯤ ꯃꯆꯥꯥ ꯑꯃꯨꯛ ꯍꯩꯕ ꯃꯊꯪꯅ ꯒꯥꯔꯤ ꯑꯆꯧꯕ
ꯃꯥꯏ ꯑꯧ ꯊꯧ ꯈꯔ ꯈꯔ ꯇꯠꯄ ꯃꯥꯂꯦ
ꯅꯪ ꯑꯌꯨꯛꯇ ꯇꯥꯃꯒ ꯀꯣꯂꯦꯖꯇꯤ ꯆꯠꯄꯗꯣ ꯅꯝꯒꯦꯔꯣ
ꯑꯩꯁꯨ ꯑꯗꯨꯃꯥꯏꯅ ꯈꯜꯂꯤꯝꯅꯤ ꯀꯣꯂꯦꯖꯁꯦ ꯅꯨꯡꯊꯤꯜ ꯅꯨꯡꯊꯤꯜꯗ ꯇ ꯑꯃꯨꯛ ꯐꯔꯛ ꯇꯥꯒꯗꯧꯕ ꯃꯥꯜꯂꯦꯕ ꯑꯗꯨꯒꯤ ꯑꯌꯨꯛꯇ ꯀꯣꯂꯦꯖ ꯆꯠꯂꯒ ꯀꯣꯂꯦꯖ ꯂꯣꯏꯔ ꯍꯜꯂꯛꯑꯒ ꯅꯨꯡꯊꯤꯜꯗ ꯒꯔꯤ ꯇꯝꯕꯒꯣ
ꯅꯨꯡꯊꯤꯜꯗ ꯅꯨꯡꯗꯥꯡꯗ ꯅꯪ ꯊꯦꯡ ꯍꯜꯂꯛꯑꯗꯤ ꯇꯥꯏꯃꯤꯡꯗꯣ ꯆꯥꯅꯗꯦꯗ ꯅꯪꯗꯤ ꯄꯨꯡ ꯑꯍꯨꯝ ꯑꯍꯨꯝ ꯍꯦꯜꯂꯀꯥꯟꯗ ꯂꯥꯛꯄꯗꯨꯗꯤ ꯌꯨꯝꯗ
ꯑꯣ
ꯅꯣꯏ ꯈꯜꯂꯥ ꯀꯣꯂꯦꯖꯇꯣ ꯃꯤ ꯀꯌꯥꯃꯨꯛ ꯂꯩꯕ꯭ꯔꯥ
ꯑꯈꯣꯏ ꯑꯥꯔꯠꯁ ꯇꯤ ꯃꯤ ꯌꯥꯝꯃꯦ ꯀꯝꯃꯔꯁꯀ ꯁꯥꯏꯟꯁꯁꯦ ꯈꯔ ꯋꯥꯠꯂꯦ ꯑꯥꯔꯠꯁꯇꯒꯤꯗꯤ ꯑꯥꯔꯠꯁꯁꯦ ꯌꯥꯝꯃꯦ ꯑꯥꯔꯠꯁꯇꯤ ꯑꯈꯣꯏ ꯁꯦꯛꯁꯟꯗꯐꯥꯎ ꯌꯥꯝꯈ꯭ꯔꯦꯕ
ꯅꯣꯏ ꯁꯦꯛꯁꯟꯖꯨ ꯈꯥꯏꯕ꯭ꯔꯥ
ꯍꯣꯏ ꯁꯦꯛꯁꯟꯖꯨ ꯈꯥꯏꯌꯦ ꯗꯤꯄꯥꯔꯠꯃꯦꯟꯠ ꯑꯃꯈꯇꯪꯗꯗꯤ ꯑꯣꯏꯔꯁꯨ ꯑꯁ ꯌꯥꯝꯃꯦ ꯁꯦꯛꯁꯟ ꯈꯥꯏꯕ
ꯎꯝ ꯂꯤꯁꯤꯡ ꯑꯃꯗꯤ ꯍꯦꯟꯅꯤ
ꯍꯣꯏ ꯂꯤꯁꯤꯡ ꯑꯃꯗꯤ ꯍꯦꯜꯂꯦꯗ ꯀ꯭ꯂꯥꯁꯇꯗꯤ ꯀ꯭ꯂꯥꯁ ꯁꯦꯛꯁꯟ ꯑꯃꯗꯁꯨ ꯂꯤꯁꯤꯡ ꯑꯃ ꯍꯦꯜꯂꯦ ꯑꯗꯨ ꯑꯣꯏꯔꯗꯤ ꯗꯤꯄꯥꯔꯠꯃꯦꯟꯗꯤ ꯌꯥꯝꯒꯅꯤꯕ
ꯀ꯭ꯂꯥꯁ ꯑꯃꯗ ꯁꯦꯛꯁꯟ ꯑꯃꯗ ꯂꯤꯁꯤꯡ ꯑꯃ ꯂꯩꯔꯗꯤ ꯔꯨꯝꯗꯣ ꯐꯝꯕ ꯆꯟꯕ꯭ꯔꯣ
ꯆꯟꯗꯦꯗꯥ ꯑꯗꯨꯒꯤ ꯃꯤꯁꯨ ꯆꯥꯡ ꯅꯥꯏꯅ ꯀꯥꯗꯦꯗꯥ ꯂꯥꯛꯄ ꯉꯁꯤ ꯂꯥꯛꯄꯗꯨꯅ ꯑꯃꯨꯛ ꯍꯪꯆꯤꯠꯀꯨꯝꯕꯖꯨ ꯂꯥꯛꯑꯔꯣꯏ ꯑꯗꯨꯒ ꯃꯊꯪ ꯍꯞꯇꯥꯗꯁꯨ ꯂꯥꯛꯑꯔꯣꯏ ꯑꯗꯨꯒ ꯃꯥꯅ ꯂꯥꯛ ꯂꯥꯛꯄ ꯅꯨꯃꯤꯠꯇꯣ ꯃꯥꯟꯅꯗꯝꯅꯤꯅ ꯑꯗꯨꯝ ꯔꯨꯝꯗꯤ ꯀꯣꯟꯅꯩꯌꯦꯗ
ꯅꯣꯏ ꯀꯣꯂꯦꯖꯇꯤ ꯄ꯭ꯔꯣꯒ꯭ꯔꯥꯝ ꯌꯥꯝꯃꯟꯕꯒꯤ ꯔꯦꯖꯨꯒꯦꯖꯟ ꯀꯥꯔꯝꯃꯣꯏꯅꯦ
ꯍꯣꯏ ꯑꯁ ꯄ꯭ꯔꯣꯒ꯭ꯔꯥꯝꯗꯤ ꯍꯥꯏꯔꯨꯅꯨꯗ ꯌꯥꯝꯃꯦꯗ ꯅꯨꯡꯇꯤꯒꯤ ꯐꯥꯎ ꯂꯩꯕ ꯃꯥꯜꯂꯦꯗ ꯃꯣꯏꯗꯤ
ꯑꯩꯅ ꯀꯥꯕꯗ ꯃꯇꯝꯗꯁꯨ ꯄ꯭ꯔꯣꯒ꯭ꯔꯥꯝ ꯌꯥꯝꯃꯟꯕꯒꯤ ꯁ꯭ꯀꯨꯜ ꯀꯣꯂꯦꯖ ꯀꯥꯗꯕꯅ ꯑꯌꯥꯝꯕꯅꯤ
ꯑꯣ
ꯁ꯭ꯄꯣꯔꯠꯁ ꯀꯨꯝꯕ ꯁꯥꯟꯅꯕ ꯀꯥꯟꯗ ꯆꯠꯄ꯭ꯔꯥ
ꯍꯣꯏ ꯆꯠꯂꯦꯗꯥ ꯆꯠꯄꯕꯨꯗꯤ ꯀ꯭ꯔꯤ ꯀ꯭ꯔꯤ ꯇꯧꯔꯒ ꯂꯩꯕ꯭ꯔꯣ ꯅꯪꯗꯤ
ꯎꯝꯎꯝ ꯇꯥꯕ꯭ꯔꯣ
ꯍꯜꯂꯣ
ꯑꯥ
ꯇꯥꯕ꯭ꯔꯣ
ꯑ ꯍꯣꯔꯦꯟꯗꯤ ꯀꯔꯤ ꯀꯔꯤ ꯌꯦꯟꯖꯥꯡ ꯊꯣꯡꯗꯣꯏꯔꯣ
ꯍꯣꯔꯦꯟꯁꯦ ꯑꯁ ꯁꯥ ꯆꯥꯗꯧ ꯃꯥꯜꯂꯦꯅꯦ ꯍꯣꯔꯦꯟꯁꯦ ꯕꯣꯜ ꯌꯦꯡꯕꯁꯨ ꯖꯦ ꯈꯔ ꯅꯨꯡꯉꯥꯏꯒꯗꯧꯕ ꯃꯥꯜꯂꯦꯕ ꯑꯗꯨꯒꯤ
ꯃꯣꯏ ꯄꯨꯡ ꯀꯌꯥ ꯁꯥꯟꯅꯕ꯭ꯔꯣ ꯎꯝ ꯌꯦꯡꯉꯦ ꯌꯦꯡꯉꯦ
ꯑꯣ ꯅꯨꯡꯉꯥꯏꯕ꯭ꯔꯣ ꯌꯦꯡꯕ
ꯅꯨꯡꯉꯥꯏꯌꯦ ꯄꯨꯡ ꯀꯌꯥ ꯁꯥꯟꯅꯕ꯭ꯔꯣ ꯃꯣꯏ ꯕꯣꯜꯗꯣ
ꯍꯣꯔꯦꯟꯗꯤ ꯈꯔ ꯉꯜꯂꯦ ꯁꯥꯟꯅꯒꯗꯕꯥ ꯑꯗꯣ ꯑꯗꯨꯗꯤ ꯍꯣꯔꯦꯟꯗꯤ ꯉꯟꯒꯅꯤ ꯑꯗꯨ ꯑꯇꯩꯗꯤ ꯊꯦꯡ ꯊꯦꯡꯅ ꯁꯥꯟꯅꯩꯗꯥ
ꯄꯨꯡ ꯑꯅꯤ ꯍꯦꯟꯅ ꯁꯥꯟꯅꯕ꯭ꯔꯣ ꯒꯦꯝ ꯑꯃꯅ
ꯑꯣ ꯄꯨꯡ ꯑꯅꯤꯗꯤ ꯌꯧꯗꯦ ꯄꯨꯡ ꯑꯃꯒ ꯄꯨꯡꯈꯥꯏ ꯄꯨꯡꯈꯥꯏꯃꯨꯛ ꯀꯨꯝꯕ
ꯍꯤꯞ ꯄꯤ ꯄꯤꯔꯤꯉꯩꯗ ꯀꯌꯥꯃꯨꯛ ꯃꯤꯅꯤꯠꯇꯣ ꯁꯥꯅ
ꯑꯥ ꯇꯔꯥꯃꯉꯥꯒꯨꯝꯕ ꯑꯣꯏꯔꯝꯒꯅꯤ
ꯏꯁ ꯑꯦꯛꯁꯇ꯭ꯔꯥ ꯇꯥꯏꯝꯗꯤ ꯀꯌꯥ ꯄꯤꯕ
ꯑꯦꯛꯁꯇ꯭ꯔꯥ ꯇꯥꯏꯝꯁꯦ ꯇꯔꯨꯛ ꯇꯔꯦꯠ ꯅꯤꯄꯥꯟ